ꯑ ꯇꯥ
ꯑꯌꯦ ꯀꯗꯧꯔꯅꯣ
ꯑꯁ ꯑꯗꯨꯝ ꯐ꯭ꯔꯤꯗ ꯂꯩꯕꯅꯤꯅ ꯅꯨꯡꯗꯤ
ꯑꯩ ꯁꯝꯗꯪ ꯂꯥꯛꯑꯦ
ꯑ ꯍꯣꯏ ꯑꯗꯨꯅꯦ ꯁꯃꯅꯒꯤ ꯀꯩꯗꯧꯔꯣꯏ ꯀꯩ ꯌꯦꯟꯁꯥꯡ ꯆꯥꯒꯦ
ꯑꯩꯁꯦ ꯍꯋꯥꯏꯖꯥꯏꯗ
ꯍꯋꯥꯏꯅꯦꯅꯦ ꯍꯥꯎꯁ
ꯄꯥꯏꯇ ꯍꯥꯎꯕꯅꯤꯅꯕꯣꯁ
ꯑ ꯐ
ꯅꯪꯗꯤ
ꯑꯩꯅ ꯆꯥꯛ ꯆꯥꯗꯕꯤꯗꯁ ꯆꯥꯛ ꯆꯥꯅꯤꯡꯗꯕꯉꯥꯡ ꯄꯧ ꯌꯦꯡꯉꯒ ꯍꯣꯏ ꯅꯕꯨꯧ ꯌꯦꯡꯉꯒ ꯂꯥꯑꯝꯗ꯭ꯔꯤꯗ ꯉꯔꯥꯡꯕ ꯌꯦꯡꯉꯒ ꯑꯆꯥꯄꯣꯠ ꯆꯥꯃꯟꯕꯗꯣ
ꯎꯝ
ꯊꯦꯡꯅ ꯆꯥꯔꯃꯤ
ꯉꯁꯤꯒꯤꯗꯤ ꯌꯦꯡꯗꯨꯅ
ꯍꯣꯏ ꯌꯦꯡꯗꯣꯏꯅꯦ ꯉꯁꯤꯒꯤꯗꯤ
ꯑꯩꯁꯨ ꯌꯦꯡꯅꯤꯡꯕꯅꯤꯅꯦ ꯑꯗꯨ ꯑꯣꯏꯔꯁꯨ ꯃꯇꯝꯗꯣ ꯑꯁ ꯆꯪꯉꯤꯅꯦ
ꯁꯤꯒꯤꯗꯤ ꯌꯦꯡꯍꯧꯗ꯭ꯔꯗꯤ
ꯉꯁꯤꯒꯤꯁꯤꯦ ꯉꯁꯤꯒꯤꯁꯦ ꯐꯔ ꯐꯖꯒꯅꯦꯕ ꯀꯣ ꯑꯗꯨ ꯌꯦꯡꯅꯤꯡꯉꯦꯕ ꯃꯇꯝꯗꯨꯣ ꯃꯁꯤꯗꯣ ꯄꯨꯡ ꯀꯌꯥ ꯋꯥꯟ ꯊꯥꯔꯇꯤ ꯅꯠꯇ꯭ꯔꯣ
ꯍꯣꯏ ꯋꯥꯟ ꯊꯥꯔꯇꯤꯗ ꯑꯣꯏꯅꯤ ꯀꯩꯒꯤꯅꯣ ꯃꯇꯝ ꯅꯪꯗ꯭ꯔꯤꯁꯤ ꯀ ꯁꯀꯥꯎ
ꯊꯦꯡ ꯅꯠꯇ꯭ꯔꯦꯗ ꯊꯦꯡ ꯉꯝꯃꯔꯒ ꯑꯃꯨꯛ ꯍꯧꯒꯠꯄ ꯉꯝꯂꯣꯏꯗ꯭ꯔꯥ ꯑꯃꯨꯛ ꯈꯟꯕ
ꯐꯗꯤꯗꯤ ꯑꯗꯨꯝ ꯌꯦꯡꯕ ꯌꯥꯏꯌꯦꯅ
ꯍꯣꯔꯦꯟꯒꯗꯤ ꯍꯣꯔꯦꯟꯒꯗꯤ ꯑꯩꯁꯨ ꯌꯦꯡꯅꯤꯡꯕꯗꯤ ꯇꯧ ꯇꯧꯕꯅꯤꯗ
ꯈ꯭ꯔꯪ ꯉꯟꯅ ꯈꯪ ꯉꯟꯅ ꯇꯨꯝꯃꯣ ꯑꯗꯨꯒ ꯑꯜꯂꯔꯝ ꯄꯨꯡ ꯆ ꯊꯥꯔꯇꯤꯒꯨꯝꯗꯦ ꯇꯝ ꯊꯝꯃꯗꯧꯦ
ꯑꯦ ꯑꯃ ꯇꯥꯔꯦ ꯍꯧꯔꯅꯤ ꯄꯨꯡ ꯇꯔꯥ
ꯍꯣꯏ
ꯄꯨꯡ ꯇꯔꯥ ꯑꯗꯨꯋꯥꯏꯗ ꯇꯨꯝꯕꯗꯤ ꯌꯦꯡꯕ ꯌꯦꯕ ꯇꯥꯔꯦ
ꯈꯪꯉ ꯄꯨꯡ ꯑꯃ ꯃꯈꯥꯏꯗ ꯁꯤꯅ ꯍꯥꯏꯅꯦ ꯑꯗꯨ ꯃꯦꯠꯁꯇꯣ
ꯎꯝ
ꯐꯖꯔꯗꯤ ꯑꯗꯨꯝ ꯅꯣꯡꯉꯥꯜꯂꯥꯛꯀꯅꯤ
ꯄꯨꯡ ꯑꯃ ꯃꯈꯥꯏ ꯁꯥꯟꯅꯔꯦ ꯄꯨꯡ ꯑꯅꯤ ꯄꯨꯡ ꯑꯅꯤꯃꯨꯛ ꯇꯍꯥꯟꯒꯤ ꯆꯪꯒꯅꯦꯕꯀꯣ
ꯍꯣꯏ ꯑꯃꯨꯛ ꯙꯔꯣ ꯇꯥꯔꯅꯤ ꯕ꯭ꯔꯦꯛ ꯂꯩꯔꯅꯤ ꯏ꯭ꯔꯣ ꯇꯥꯔꯗꯤꯃ ꯋꯥ ꯋꯥꯟꯁ ꯍꯣꯏ ꯌꯥꯝ ꯀꯨꯏꯅ ꯆ ꯄꯨꯡ ꯑꯅꯤ ꯃꯈꯥꯏ ꯌꯦꯡꯕꯗꯣ ꯑꯩꯈꯣꯏꯅ ꯑꯗꯨꯝ ꯅꯣꯡꯉꯥꯜꯂꯛꯄꯅꯦꯕ
ꯃꯥ ꯌꯥ
ꯊꯕꯛ ꯂꯩꯕꯁꯤꯡꯗꯤ ꯐꯔꯛ ꯇꯥꯕꯅꯤ ꯕꯧ ꯌꯦꯡꯉ ꯍꯥꯏꯕꯁꯦ ꯐ꯭ꯔꯤ ꯂꯩꯕꯁꯤꯡꯁꯤꯅꯦ ꯍꯣꯏ ꯑꯌꯨꯛ
ꯑꯄꯥꯞꯇ ꯂꯩꯥꯏꯇꯗ ꯍꯥꯏꯕꯗꯤ
ꯍꯣꯏ ꯊꯋꯥꯛ ꯂꯩꯔꯤ ꯑꯗꯨꯝ ꯌꯦꯡꯉ ꯅꯣꯡꯉꯥꯟꯕ ꯀꯥꯟꯗ ꯇꯨꯝꯅ ꯌꯥꯏꯌꯦꯅ ꯋꯥꯔꯜ ꯀꯞ ꯃꯇꯝꯅꯤꯅ ꯆꯍꯤ ꯃꯔꯤ ꯃꯇꯨꯡꯗ ꯂꯥꯛꯄꯅꯤꯅ ꯁꯤꯒꯨꯝꯕꯗꯤ ꯃꯤꯁ ꯇꯧꯕ ꯌꯥꯔꯦ
ꯗꯤ ꯍꯥꯟꯅ ꯊꯥꯎꯖꯟ ꯇ꯭ꯋꯦꯟꯇꯤ ꯇꯨ ꯃꯇꯝꯗꯗꯤ ꯐꯖꯅ ꯑꯁ ꯅꯨꯡꯗꯥꯡ ꯄꯨꯡ ꯑꯅꯤ ꯑꯍꯨꯝ ꯑꯗꯨꯏꯔꯁꯨ ꯑꯗꯨꯝ ꯍꯧꯒꯠꯂꯒ ꯌꯦꯡꯉ ꯆꯠꯄꯅꯤꯅꯦ
ꯑꯣ ꯍꯣꯏ
ꯍꯟꯗꯛꯇꯤ ꯈꯪꯗꯦ
ꯄꯤ ꯁꯦꯝꯕ ꯃꯥꯜꯂꯦꯗ ꯑꯗꯨꯗꯤꯀꯣ
ꯕꯨꯗꯤ ꯁꯦꯝꯃꯗꯤ ꯑꯁ ꯋꯀꯤꯡ ꯁꯨꯝ ꯆꯠꯄꯒꯦ
ꯊꯦꯡꯅ ꯌꯦꯡꯅꯤꯡꯗꯕ ꯃꯥꯜꯂꯦꯕ ꯍꯛꯆꯥꯡ ꯍꯛꯆꯥꯡꯒꯤ ꯈꯟꯕꯁꯨ ꯐꯔꯦꯗꯥ
ꯍꯥꯟꯅꯗꯒꯤ ꯄꯥꯛꯇꯅ ꯇꯧꯔꯛꯄꯅꯤꯅꯀꯣ ꯑꯗꯨꯝ ꯊꯦꯡꯕꯅ ꯇꯨꯝꯕꯁꯦ ꯄꯦꯟꯗ꯭ꯔꯗꯤꯀꯣ ꯍꯛꯆꯥꯡꯁꯦ ꯌꯥꯝ ꯋꯥꯏꯅ ꯑꯩꯗꯤ
ꯍꯣꯏ ꯍꯣꯏ
ꯑꯗꯨꯃꯥꯏ ꯇꯧꯋꯦ ꯃꯤꯠꯑꯥ ꯃꯤꯠꯒ ꯍꯛꯇꯥꯥꯡꯁꯦ ꯑꯗꯨꯝ ꯀꯩ ꯍꯥꯏꯁꯤꯒꯦ ꯅꯣꯔꯃꯦꯜ ꯅꯠꯇꯕꯒꯣ ꯗꯨꯝ ꯇꯧꯋꯦꯕ ꯍꯣꯏ ꯑꯩꯅ ꯋꯥꯛꯀꯤꯡꯕꯨ ꯆꯠꯂꯦ ꯑꯦꯛꯁꯔꯁꯥꯏꯖꯁꯨ ꯈꯔ ꯇꯧꯔꯦ ꯇꯧꯔꯦꯕ ꯇꯧꯕ ꯅꯨꯡꯇꯤꯒꯤ ꯅꯨꯒꯤ ꯑꯩꯅ ꯅꯨꯡꯇꯤꯒꯤ ꯇꯨꯝꯕꯒꯤ ꯇꯥꯏꯃꯤꯡꯁꯤ ꯄꯨꯡ ꯕꯥꯔꯣ ꯑꯗ꯭ꯋꯥꯏ ꯇꯨꯝꯃꯦꯕ
ꯍꯣꯠ
ꯑꯗꯨꯒ ꯍꯧꯒꯠꯄꯅ ꯑꯃꯨꯛꯀ ꯄꯨꯡ ꯁꯚꯦꯟ ꯚꯦꯟ ꯊꯥꯔꯇꯤ ꯑꯗ꯭ꯋꯥꯏ ꯍꯧꯒꯠꯂꯗꯤ ꯑꯗꯨꯝ ꯏꯁꯥꯗ ꯅꯣꯔꯃꯦꯜꯑꯣꯏ ꯈꯜꯂꯦꯕꯀꯣ
ꯍꯣ ꯍꯣꯏ
ꯈꯪꯗ꯭ꯔꯦ ꯑꯁ ꯕꯣꯜꯗꯤ ꯌꯦꯡꯅꯤꯡꯕ ꯌꯦꯡꯅꯉꯥꯏ ꯇꯧꯒꯅꯤ
ꯀꯔꯤ ꯑꯩꯈꯣꯏ ꯄꯨꯟꯁꯤꯁꯦ ꯀꯅꯥꯅ ꯈꯪꯉꯦ ꯆꯍꯤ ꯃꯔꯤ ꯃꯇꯨꯡꯗ ꯂꯥꯛꯄꯅꯤꯅꯦ ꯅꯦꯛꯁꯀꯤꯗꯤ ꯅꯦꯛꯁꯇꯗꯤ ꯌꯦꯡꯕ ꯐꯪꯗꯕꯁꯨ ꯌꯥꯏꯌꯦꯅ ꯂꯥꯎꯑꯣ ꯊꯤꯔ
ꯑꯗꯨꯅꯦ ꯑꯗꯨꯅꯦ ꯕ꯭ꯔꯥꯖꯤꯜꯒ ꯅꯣꯋꯦꯁꯤ ꯐꯠ ꯐꯖꯒꯅꯤꯅꯦ
ꯍꯣ ꯍꯣꯏ ꯐꯖꯒꯤꯅꯤ ꯕ꯭ꯔꯥꯗꯔꯗꯤ ꯀꯩ ꯇꯝꯃꯒ ꯂꯩꯒꯦ
ꯑꯁ ꯑꯩ ꯑꯩꯁꯦ ꯂꯥꯏꯔꯤꯛ ꯇꯝꯃꯗꯤ ꯍꯟ ꯍꯥꯟ ꯍꯟꯗꯛ ꯍꯟꯗꯛ ꯀꯔꯤꯝꯇ ꯂꯣꯏꯔꯝꯅꯤ
ꯀꯨꯂꯦꯁꯨ ꯂꯣꯢꯔꯦ
ꯑꯥ
ꯃꯁꯇꯥꯔꯁꯨ ꯂꯣꯏꯔꯦ
ꯑꯁ ꯑꯗꯨꯗꯤ ꯑꯗꯨꯢꯗꯤ ꯌꯥꯝ ꯥꯐꯥꯔꯦꯅ ꯃꯁꯇꯔ ꯐꯥꯎ ꯂꯣꯏꯔꯗꯤ
ꯍꯧꯖꯤꯛꯇꯤ ꯇꯧꯕ ꯌꯥꯕ ꯊꯤꯔꯦ ꯑꯗꯨꯝ ꯈꯥ ꯇꯧꯔꯒ ꯊꯤꯔꯦꯅꯦ ꯀꯗꯥꯏꯗ ꯌꯥꯕ꯭ꯔꯥ ꯍꯥꯏꯕꯀꯣ ꯑꯗꯨꯝ ꯌꯦꯡꯉꯒ ꯊꯤꯔꯤꯅꯦ
ꯑꯥꯃꯤꯒꯨꯝꯕꯖꯨ ꯊꯥꯕ ꯌꯥꯏꯌꯦꯅ ꯑꯦꯛꯖꯥꯝ ꯅꯣꯏꯗꯤ ꯄꯨꯇꯤ ꯐꯥ ꯐꯥꯕ ꯃꯥꯜꯂꯦꯗ
ꯑꯥꯔꯃꯤꯒꯤꯁꯦ ꯑꯗꯨ ꯐꯥꯔꯁꯨ ꯑꯩꯗꯤ ꯍꯥꯏꯠꯇꯣ ꯈꯔ ꯌꯥꯝ ꯋꯥꯡꯗꯕꯀꯣ
ꯑꯦ ꯍꯥꯏꯠꯇꯨꯒꯤ ꯑꯩꯈꯣꯏꯒꯤꯗꯤ ꯀꯝꯁꯨ ꯀꯥꯏꯗꯦꯗ ꯐꯥꯏꯚ ꯄꯣꯏꯟ ꯐꯣꯔ ꯍꯣꯏ ꯐꯥꯏꯚ ꯄꯣꯏꯟ ꯐꯣꯔꯒꯨꯝꯕ ꯁꯨꯔꯗꯤ ꯌꯥꯔꯦ ꯀꯩꯅꯣ ꯑꯩꯈꯣꯏꯗꯤ ꯌꯥꯝ ꯋꯥꯡꯗ꯭ꯔꯁꯨ ꯑꯗꯨꯝ ꯌꯥꯏꯌꯦꯅ
ꯎꯝ ꯈꯪꯗꯦ ꯃꯤꯡꯁꯦ ꯆꯍꯤ ꯆꯍꯤ ꯃꯣꯏ ꯑꯥꯔꯃꯤ ꯁꯤꯕꯥ ꯁꯤꯡ ꯆꯍꯤꯒꯤꯗ ꯂꯩꯕꯅꯤꯅ ꯀꯣ ꯑꯦꯀꯥꯗꯃꯤꯛ ꯑꯦꯖꯇꯨ ꯑꯩꯗꯤ ꯌꯥꯝꯅ ꯉꯟꯅ ꯁꯨꯝ ꯊꯝ ꯊꯝꯃꯤꯅꯦ
ꯑꯣ ꯍꯣ
ꯈꯔ ꯌꯥꯝ ꯀꯥ ꯀꯥ ꯍꯥꯏꯖꯦ ꯎꯝ ꯊꯦꯡꯅ ꯊꯝꯃꯗꯤ ꯐꯕ ꯑꯗꯨꯕꯨ ꯍꯥꯗ ꯑꯗꯨꯒꯤ ꯑꯗꯨꯗꯨꯝ ꯍꯥꯟꯅ ꯍꯥꯟꯅ ꯃꯇꯝꯅꯤꯅ ꯍꯦꯛ ꯈꯔ ꯉꯟꯅ ꯊꯝꯂꯨꯕꯒꯤ ꯀꯩꯅꯣ ꯇꯧꯋꯤꯅꯤꯝꯑ ꯑꯩꯁꯨ ꯈꯔ ꯌꯥꯝꯃꯤꯅꯤ
ꯎꯝ
ꯈꯪꯗ꯭ꯔꯦꯌꯦꯦ ꯑꯗꯨꯝ ꯍꯣꯏ ꯊꯣꯛꯄꯗꯤꯗꯤ ꯊꯣꯛꯄ ꯐꯖ ꯊꯕꯛ ꯊꯣꯛꯄꯕꯨꯗꯤ ꯑꯗꯨꯝ ꯇ꯭ꯔꯥꯏꯗꯤ ꯇꯥꯏ
ꯍꯣꯏ ꯍꯣꯏ ꯑꯗꯅ ꯚꯞꯅꯦ ꯇ꯭ꯔꯥꯏ ꯇꯧꯕꯁꯤꯅ ꯇ꯭ꯔꯥꯏ ꯇꯧꯁꯤꯅ ꯐ ꯄꯤꯛꯀꯦꯔꯥ ꯆꯧ ꯆꯧꯒꯦꯔ ꯑꯗꯨꯝ
ꯍꯣꯏ ꯄꯤꯛꯄ ꯆꯥꯎꯕꯗꯤ ꯈꯟꯗ꯭ꯔꯦ ꯊꯣꯛ ꯑꯗꯨꯝ
ꯍꯣꯏ ꯍꯣꯏ
ꯈꯤꯇꯪ ꯑꯣꯏꯁꯨꯀꯣ ꯌꯥꯔꯤ ꯍꯥꯏꯅ ꯑꯗꯨꯝ ꯇꯧꯔꯅꯤ ꯅꯪꯗꯤ ꯀꯩ ꯀꯩ ꯇꯧꯔꯤꯒꯦ
ꯑꯩ ꯕꯤꯇꯦꯛ ꯇꯝꯃꯦ ꯑꯩꯅꯦ
ꯑꯣ ꯌꯥꯏ ꯑꯗꯨꯁꯨ
ꯍꯣꯏ ꯊꯪꯉꯦꯗ
ꯑꯗꯨ ꯅꯕ
ꯎ
ꯂꯣꯏꯔꯗꯤ ꯐꯖꯅ ꯀꯩꯅꯣ ꯇꯧꯕꯤ ꯍꯥꯏꯅ ꯑꯗꯨꯁꯨ
ꯍꯣꯏ ꯌꯦꯡꯕ ꯇꯥꯔꯦ
ꯅꯪꯒꯤ
ꯃꯦꯠꯇꯣꯁꯤ ꯌꯥ ꯍꯥꯏꯕ
ꯑꯩꯩꯅꯣ ꯂꯥꯏꯟ ꯆꯠꯄ ꯌꯥꯔꯅꯤ ꯑꯗꯨꯗꯤ ꯑꯥꯏ ꯇꯤ ꯂꯥꯏꯅꯒꯨꯝꯕ ꯌꯥꯔꯅꯤꯅꯦ
ꯍꯣꯏ ꯑꯦ ꯑꯗꯨꯒꯨꯝꯕ
ꯇꯝꯗꯧꯅꯤ ꯐꯖꯅ ꯆꯤꯡꯗ ꯂꯩꯕ꯭ꯔꯥ ꯇꯝꯄꯥꯛ ꯂꯩꯕ꯭ꯔꯥꯣ ꯅꯪꯒꯤ
ꯍꯧꯖꯤꯛꯁꯦ ꯇꯝꯄꯥꯛꯛꯇ ꯂꯩꯌꯦꯦ
ꯄꯛ ꯂꯩꯦꯀꯣ
ꯑ
ꯑꯩꯁꯨ ꯂꯩꯌꯦ
ꯍꯣꯏ ꯍꯣꯏ
ꯑꯩꯗꯤ ꯏꯚꯤꯅꯤꯡ ꯉꯁꯤꯗꯤ ꯆꯠꯂꯣꯏ ꯑꯗꯨꯕꯨ ꯑꯗꯨꯝ ꯃꯟ ꯇ ꯃꯗ ꯇ ꯁꯔꯗꯦꯗꯤ
ꯎꯝ
ꯏꯁꯇꯥꯗꯤꯌꯝꯗ ꯑꯗꯨꯝ ꯆꯠꯊꯔꯦ ꯋꯥꯛꯀꯤꯡ ꯁꯦꯝꯕ
ꯑꯣ ꯑꯗꯨꯅ ꯐꯩꯅꯦ ꯑꯁ ꯑꯩꯈꯣꯏꯅꯗꯤꯅꯥ ꯊꯧꯅꯥ ꯐꯥꯗꯕꯗꯤ ꯑꯗꯨꯒꯨꯝꯕ ꯆꯠ ꯋꯥꯠꯂꯇꯪꯉ ꯁꯤ
ꯍꯧꯖꯤꯛ ꯃꯇꯝ ꯈꯛꯅꯦ ꯊꯕꯛꯀꯨꯝꯕ ꯇꯧꯕ ꯍꯧꯔꯗꯤ ꯆꯠꯄꯁꯨ ꯐꯪꯂꯔꯣꯏ ꯑꯁꯦꯡꯕ ꯐ꯭ꯔꯤ ꯂꯩꯕꯅꯤꯅꯀꯣ ꯑꯗꯨꯝ ꯆꯠꯄ ꯋꯥꯅꯤꯦ ꯌꯨꯝꯗ ꯂꯦꯞꯄ ꯁꯔꯛ
ꯍꯣꯏ ꯑꯗꯨꯅ ꯐꯕꯅꯤꯒ ꯑꯦꯛꯁꯔꯁꯥꯏꯁ ꯇꯧꯕ ꯑꯩꯣꯏ ꯄꯣꯏ ꯃꯥꯄꯟ ꯊꯣꯛꯃꯟꯗꯕꯤ ꯊꯣꯛꯅꯤꯡꯗ꯭ꯔꯦ ꯍꯧꯖꯤꯛ ꯊꯣꯛꯔꯁꯨ
ꯎꯝ
ꯗꯤꯌꯥ ꯍꯅꯉꯥꯏ ꯇꯥ
ꯍꯦꯕꯤꯠ ꯍꯦꯕꯤꯠ ꯑꯣꯏꯔꯣꯝꯗꯤꯅ ꯀꯩ ꯍꯥꯏꯁꯦ ꯑꯗꯨꯝ ꯆꯠꯇꯗꯤ
ꯍ ꯍ ꯍ ꯍꯕꯤ ꯇ ꯑꯣꯏꯦ ꯍ ꯑꯩꯈꯣꯏꯁꯨ ꯌꯨꯝꯗ ꯂꯩꯔꯤꯁꯦ ꯍꯦꯕꯤꯠ ꯑꯣꯏꯈ꯭ꯔꯕꯅꯤ ꯄꯥꯡꯊꯣꯛꯄꯇꯕ ꯏꯃꯥꯟꯅꯕꯁꯤꯡꯅ ꯊꯣꯛꯆꯦ ꯍꯥꯏꯔꯁꯨ ꯑꯩꯈꯣꯏ ꯊꯣꯛꯅꯤꯡꯅꯕ ꯂꯩꯕꯗ
ꯑꯩꯈꯣꯏ ꯏꯁꯥ ꯏꯁꯥꯒꯤ ꯍꯩꯅꯕꯤꯗꯨ ꯇꯧꯕꯤꯔꯗꯤ ꯑꯗꯨꯝ ꯇꯧꯕꯅꯤ ꯍꯣꯏ
ꯍꯣꯏ ꯑꯩꯁꯨ ꯊꯧꯅꯥ ꯐꯔꯝ ꯍꯣꯏꯀꯤꯡꯒꯨꯝꯗꯤ ꯆꯦꯟꯗꯤ ꯆꯦꯟꯜꯂꯤꯉꯥꯏꯗ ꯑꯣꯏꯔꯣ ꯆꯦꯟꯅꯤꯉꯥꯏꯗꯣ ꯑꯩꯅꯅꯤꯡ ꯆꯦꯟꯅꯤꯡꯕ ꯀꯥꯟꯗ ꯆꯦꯅꯤꯡꯉꯥꯏ ꯃꯤ ꯂꯩꯗꯕ ꯍꯥꯏꯕ ꯇꯥꯔꯦ
ꯑꯣ
ꯗꯤ ꯆꯦꯟꯠꯅꯤꯡꯗꯕ ꯅꯣꯏꯗꯤ ꯊꯧꯅꯥ ꯐꯥꯏꯔ ꯃꯊꯪ ꯃꯊꯟꯇ ꯁꯨꯝ ꯆꯦꯜꯂꯒ ꯂꯩꯔꯤꯅꯦ
ꯑꯩꯗꯤ ꯑꯩꯁꯨ ꯍꯧꯔꯤꯉꯩꯗꯗꯤꯅ ꯌꯥꯝꯅ ꯇꯟꯕꯗꯤ ꯂꯥꯛꯑꯦ ꯂꯥꯛꯄ ꯏꯁꯥ ꯑꯩꯁꯨꯅ ꯏꯇꯣꯝꯇꯇꯣ ꯑꯩ ꯏꯁꯥ ꯏꯊꯟꯗꯀꯣ ꯑꯗꯨ ꯍꯣꯠꯅꯔꯛꯄꯅꯦꯕ
ꯑ ꯍ
ꯍꯧꯕ ꯃꯇꯝꯗ ꯑꯗꯨꯝ ꯆꯪꯁꯨ ꯏꯁꯥꯅ ꯑꯗꯨꯝ ꯀꯩ ꯍꯥꯏꯁꯤꯔ ꯑꯩꯅ ꯇꯣꯛꯄ ꯅꯥꯏꯗꯕ
ꯍ ꯍ
ꯐ ꯄꯠꯇꯁꯨ ꯏꯁꯥ ꯑꯗꯨꯝ ꯑꯩꯅ ꯑꯗꯨꯝ ꯅꯨꯡꯇꯤꯒꯤ ꯈꯔ ꯈꯔ ꯑꯗꯨꯝ ꯇꯧꯔꯒ ꯇꯧꯒꯦ ꯍꯥꯏꯅ ꯇꯧꯔꯛꯄꯅꯦ ꯑꯗꯨꯒ ꯑꯗꯨꯝꯦꯞꯇꯕ ꯂꯦꯞꯇꯕꯅꯤꯅ ꯀꯨꯏꯔꯛꯑꯀꯥꯟꯗꯤ ꯈꯔ ꯈꯔ ꯑꯗꯨꯝ ꯏꯁꯥꯗ ꯑꯗꯨꯝ ꯅꯨꯡꯉꯥꯏꯕ ꯍꯧꯔꯛꯑꯦꯕ ꯑꯗꯨ ꯅꯨꯡꯉꯥꯏꯕ ꯍꯧꯕ ꯃꯇꯝꯗꯗꯤ ꯏꯁꯥꯗ ꯇꯣꯛꯞꯄ ꯋꯥꯈꯜꯗꯤ ꯑꯗꯨꯝ ꯂꯩꯇ꯭ꯔꯦ ꯅꯨꯡꯇꯤꯒꯤ ꯈꯤꯇꯪ ꯈꯤꯇꯪ ꯑꯣꯏꯔꯁꯨ ꯑꯗꯨꯝ ꯇꯧꯕꯗꯣ
ꯍꯣꯏ ꯍꯣꯏ ꯇꯣꯛꯅꯤꯡꯗ꯭ꯔꯦꯕ ꯍꯣꯏ ꯏꯁꯥꯒꯤ ꯑꯦꯛꯁꯄꯤꯔꯤꯌꯦꯦꯟꯟ ꯂꯥꯛꯄꯗꯣ ꯅꯨꯡꯉꯥꯏꯋ
ꯍꯛꯆꯥꯡ ꯍꯛꯆꯥꯡꯗꯁꯨ ꯍꯧꯖꯤꯛꯇꯤ ꯍꯛꯆꯥꯡꯗꯁꯨ ꯈꯔ ꯀꯥꯟꯅꯕꯁꯨ ꯐꯪ ꯐꯪ ꯂꯕ ꯀꯣ
ꯍꯣꯏ ꯍꯣꯏ ꯏꯁꯇꯥꯃꯤꯅꯥꯁꯨ ꯑꯗꯨꯝ ꯀꯜꯂꯛꯀꯅꯤ ꯇꯨꯝꯕ ꯈꯣꯠꯄꯁꯨ ꯇꯥꯏꯝꯁꯨ ꯃꯅꯦꯁꯨ ꯑꯗꯨꯝ ꯍꯒꯂ ꯀꯩꯅꯣ ꯇꯒꯨꯝ
ꯔꯤꯖꯥꯕꯗ ꯑꯩꯅ ꯇꯧꯕꯒꯤ ꯔꯤꯖꯥꯕꯗꯨ ꯈꯔ ꯐꯪꯕ ꯍꯧꯕꯒꯤ ꯑꯩꯁꯨ ꯑꯗꯨꯝ ꯍꯧꯖꯤꯛꯇꯤ ꯇꯣꯛꯅꯤꯡꯗ꯭ꯔꯦꯕ
ꯇ ꯃ ꯇꯥꯏ ꯃ ꯣ ꯍꯡꯍꯜꯂꯀꯅꯤ ꯑꯗꯨꯗꯒꯤꯗꯤ
ꯎꯝ
ꯅꯤ ꯑꯗꯨꯒꯨꯝꯕ ꯑꯩꯈꯣꯏꯅ ꯇꯧꯅꯤꯡꯕ ꯍꯥꯏ
ꯍꯧꯋꯏꯉꯥꯏꯗꯤ ꯑꯩ ꯏꯐꯥꯎ ꯂꯩꯇꯦ ꯃꯔꯨꯞ ꯑꯃꯐꯥꯎ ꯂꯩꯇꯦ
ꯑ
ꯀꯨꯏꯔꯛꯑꯀꯥꯟꯗꯗꯤ ꯑꯗꯨꯝ ꯎꯅꯕꯅꯤꯅꯀꯣ ꯑꯇꯣꯞ ꯑꯇꯣꯞꯄ ꯆꯠꯄꯁꯤꯡꯁꯨ ꯑꯗꯨꯝ ꯂꯥꯛꯑꯒ ꯑꯗꯨꯝ ꯀꯥꯎꯅꯔꯒ ꯂꯥꯁꯁꯨ ꯑꯗꯨꯝ ꯇꯧꯋ ꯇꯧꯃꯤꯟꯅꯕ ꯑꯗꯨꯗꯨꯗꯒꯤ ꯑꯗꯨꯝ ꯈꯪꯉꯛꯄ ꯈ ꯃꯤ ꯈꯔ ꯈꯔ ꯈꯪꯉꯛꯄ ꯍꯧꯕꯅꯦ
ꯑ ꯃꯅꯤ ꯍꯈꯣꯏ ꯑꯩꯈꯣꯏ ꯏꯁꯥꯒꯤ ꯐꯥꯕ ꯊꯛꯣꯏ ꯑꯩꯈꯣꯏꯒꯤ ꯏꯁꯥꯒꯤ ꯐꯥꯒꯗꯕ ꯊꯕꯛꯁꯦ ꯑꯩꯈꯣꯏꯅ ꯇꯧꯕ ꯇꯟꯕ ꯍꯥꯏꯕꯗꯣ ꯐꯠꯇꯕ ꯊꯕꯛꯇꯤ ꯑꯗꯨꯝ ꯇꯧꯅꯤꯡꯉꯛꯈꯤꯅꯤ
ꯊꯕꯛ ꯑꯃ ꯄꯥꯡꯊꯣꯛꯄꯗꯤ ꯇꯅꯤ ꯇꯝꯃꯤꯅꯤ
ꯍ
ꯈꯜꯂꯤꯕ ꯈꯜꯂꯤꯕꯁꯤꯡꯗꯨꯀꯣ
ꯍ
ꯑꯗꯨꯕꯨ ꯇꯧꯊꯣꯛꯈ꯭ꯔꯗꯤ ꯑꯃꯨꯛꯒ ꯇꯧꯅꯤꯡꯗ꯭ꯔꯦ
ꯍ ꯍꯣꯏ
ꯋꯀꯤꯡ ꯆꯟꯃꯗꯤ ꯍꯣꯏ ꯑꯩ ꯍꯛꯆꯥꯡꯒꯤꯁꯨ ꯐꯗꯤ ꯐꯥꯗꯤꯦ ꯏꯁꯥꯗ ꯑꯗꯨ ꯅꯨꯡꯉꯥꯏꯕꯅꯤꯅ ꯑꯗꯨꯝ ꯑꯩꯈꯣꯏꯅ ꯉꯝꯃ ꯆꯠꯂꯗꯤ
ꯍꯣꯏ ꯍꯣꯏ ꯑꯣꯀꯦ ꯅꯨꯡꯉꯥꯏ ꯇꯨꯝꯕꯁꯨ ꯉꯥꯏꯔꯝꯃꯤꯅꯤ
ꯇꯨꯝꯅꯁꯨ ꯅꯨꯡꯉꯥꯏꯌꯦ ꯋꯥꯈꯜꯁꯨ ꯅꯨꯡꯉꯥꯏꯌꯦ
ꯍꯣꯏ
ꯍꯛꯆꯥꯡꯁꯨ ꯍꯛꯆꯥꯡꯁꯨ ꯑꯗꯨꯝ ꯐꯖꯩꯗꯅꯀꯣ ꯀꯟꯁꯨ ꯀꯟꯕ ꯑꯗꯨꯝ ꯅꯨꯡꯉꯥꯏꯗꯅ
ꯎꯝ
ꯎꯝ ꯎ ꯑꯗꯨꯒꯒꯤꯅꯦ ꯑꯗꯨꯒꯤ ꯃꯌꯥꯝꯗꯣ ꯈꯟꯖꯤꯜꯂꯒ ꯋꯥꯈꯜꯗ ꯂꯩꯔꯒ ꯑꯗꯨꯝ ꯀꯥꯏꯁꯤꯗ ꯑꯦꯞ ꯑꯦꯞ ꯑꯃꯗ ꯂꯩꯔꯒ ꯇꯧꯔꯝꯁꯤꯅꯦꯅꯦ
ꯍꯝ
ꯁꯤ ꯋꯥꯔꯁꯨ ꯍꯌꯦꯡ ꯋꯥꯏ ꯑꯗꯨꯝ ꯐꯖꯔꯗꯤ ꯌꯥꯔꯦ ꯅꯨꯡꯉꯥꯏꯔꯗꯤ ꯌꯥꯔꯦ ꯍꯥꯏꯕꯒꯤ ꯋꯥꯈꯜꯗ ꯑꯗꯨꯝ ꯇꯧꯕꯅꯦꯕ
ꯍꯣꯏ ꯍꯣꯏ ꯑꯩꯁꯨ ꯑꯗꯨꯝ ꯈꯂꯦ ꯇꯥꯏꯝ ꯃꯦꯅꯦꯖꯃꯦꯟꯒꯨꯝꯕ ꯍꯧꯒꯗꯕ ꯍꯥꯏꯕꯁꯦ ꯋꯥꯛꯀꯤꯡꯒꯨꯝꯕꯗꯒꯤ ꯑꯌꯥꯝꯕꯁꯨ ꯑꯗꯨꯝ ꯍꯧꯕ ꯃꯥꯜꯂꯦ
ꯃꯇꯝꯗꯣ ꯑꯩꯈꯣꯏꯅ ꯍꯣꯏ ꯃꯇꯝꯗꯣ ꯑꯩꯈꯣꯏꯅ ꯐꯖꯅ ꯀꯥꯏꯊꯣꯛꯄ ꯇꯥꯔꯦ ꯑꯁꯤ ꯃꯇꯝꯗ ꯍꯥꯏꯕꯗꯣꯀꯣ ꯊꯕꯛꯀꯨꯝꯕ ꯇꯧꯔꯁꯨ ꯁꯤ ꯃꯇꯝꯗ ꯍꯥꯏꯅ ꯈꯤꯇꯪ ꯑꯣꯏꯔꯁꯨ ꯑꯗꯨꯝ ꯀꯥꯏꯊꯣꯛꯑꯅꯤ ꯇ ꯌꯥꯖꯗꯣ
ꯍ ꯍ
ꯑꯗꯨꯅ ꯈ꯭ꯋꯥꯏ ꯐꯔꯕꯅꯦ ꯅꯪꯁꯨ ꯑꯗꯨꯝ ꯐ꯭ꯔꯤ ꯂꯩꯗꯤꯀꯣ ꯑꯗꯨꯝ ꯌꯦꯡꯉꯣ ꯑꯗꯨꯝ
ꯍ ꯍꯣꯏ
ꯇꯧꯔꯗꯤ ꯅꯨꯡꯉꯥꯏꯕꯅꯤ ꯑꯗꯨꯝ
ꯍꯣꯏ ꯐ꯭ꯔꯤ ꯂꯩꯕ ꯀꯥꯟꯅ ꯑꯗꯨ
ꯂꯇꯗꯤ ꯃꯤꯁꯤꯡꯅꯐꯥꯎ ꯑꯗꯨꯝ ꯍꯪꯕꯅꯤꯅ ꯑꯗꯨꯝ ꯑꯩꯈꯣꯏꯅ ꯇꯞꯅ ꯇꯧꯔꯛꯑꯗꯤꯀꯣ ꯎꯝ ꯏꯁꯥꯒꯤ ꯀꯅꯥꯕꯨꯁꯨ ꯌꯥꯝ ꯐꯪꯉꯦ ꯅꯨꯡꯉꯥꯏꯕꯁꯨ ꯐꯪꯉꯦ ꯑꯗꯨꯝ ꯇꯧꯕꯤꯅꯦ
ꯑꯗꯨ
ꯑꯗꯨꯅ ꯑꯩꯅ ꯑꯗꯨꯝ ꯅꯨꯡꯇꯤꯒꯤ ꯆꯠꯂꯤꯁꯦ
ꯁꯥꯃꯟꯅ ꯅꯣꯡꯁꯨ ꯆꯨꯗꯦ ꯍꯣꯏ ꯅꯨꯡꯁꯥꯔ ꯀꯟꯕꯒꯤꯅꯤ ꯌꯨꯝꯗꯒꯤ ꯃꯄꯥꯟꯁꯨ ꯊꯣꯛꯅꯤꯡꯗꯕꯗꯤ
ꯍꯣꯏ ꯑꯩꯈꯣꯏ ꯑꯩꯈꯣꯏꯔꯣꯝꯗꯗꯤ ꯅꯨꯡꯁꯥꯗꯤ ꯀꯟꯗꯦ ꯑꯗꯨ ꯑꯣꯏꯔꯁꯨ
ꯎꯝ
ꯁꯥꯕꯗꯤ ꯁꯥꯏ
ꯎꯝ ꯅꯨꯡꯁꯥ ꯎꯗ꯭ꯔꯁꯨ ꯀꯣ ꯀꯩ ꯍꯥꯏꯁꯤꯔꯥ ꯑꯗꯨꯝ ꯃꯥꯒꯤ ꯍꯤꯠꯇꯣ ꯂꯥꯛꯄ ꯅꯨꯃꯤꯠꯁꯨ ꯂꯩꯌꯦꯕ
ꯍꯣꯏ ꯍꯣꯏ
ꯎꯝ ꯑꯗꯨ ꯇꯧꯕꯅꯦ ꯍ ꯌꯥꯝꯅ ꯅꯨꯡꯁꯥ ꯑꯣꯏꯗꯔꯁꯨ ꯐꯨꯔꯤꯠ ꯂꯤꯞꯗ ꯀꯩ ꯍꯥꯏꯁꯤꯔ ꯌꯥꯝꯅ ꯍꯨꯃꯥꯡ ꯊꯣꯛꯄ ꯁꯥꯕꯒꯨꯝꯕ ꯑꯗꯨꯝ ꯀꯩꯌꯦ
ꯍꯣꯏ
ꯅꯣꯡ ꯆꯣꯡ